ꯑꯣ
ꯇꯥꯏꯌꯦ ꯇꯥꯏꯌꯦ
ꯌꯥꯔꯦ ꯌꯥꯔꯦ
ꯐꯔꯤ ꯌꯥꯔꯦꯝꯗꯦ ꯑ ꯍꯝ ꯑꯥ
ꯋꯥꯏꯌꯦ ꯑꯥ ꯀꯣꯛ ꯌꯥꯝ ꯆꯤꯛꯈ꯭ꯔꯦ ꯑꯦꯍꯦꯍꯦ
ꯎꯝ ꯍꯟꯗꯛꯀꯤ ꯀꯩꯅꯣꯒꯤ ꯑꯩꯒꯤ ꯃꯈꯣꯟꯗꯨꯝ ꯃꯅꯤꯡ ꯍꯜꯂꯦ ꯑꯃꯨꯛꯀ
ꯍꯥꯏꯗꯤ ꯇꯕ꯭ꯔꯣ ꯇꯥꯏ
ꯑꯩꯒꯤ ꯃꯈꯣꯟꯗꯨ ꯃꯅꯤꯡ ꯍꯜꯂꯦꯅꯦ ꯑꯃꯨꯛꯀ ꯀꯃꯥꯏꯅꯅꯣ ꯑꯩꯅ ꯇꯥꯕꯅꯦ ꯑꯩꯅ ꯇꯥꯕꯅꯦ ꯅꯪ ꯇꯣ ꯑꯩꯅ ꯇꯥꯕꯅꯦ ꯅꯪ ꯇꯣ ꯎꯝ
ꯅꯪꯗꯤꯀꯤ ꯀꯩ ꯀꯩ ꯇꯧꯔ ꯂꯩꯒꯦ ꯋꯥꯔꯁꯨ ꯋꯥꯅ ꯈꯥꯡꯉꯁꯦ
ꯑꯥ ꯑꯗꯨꯝ ꯐꯝꯂ ꯂꯩꯗ ꯅꯪꯗꯤ
ꯑꯩꯁꯨ ꯑꯗꯨꯝ ꯐꯝꯃ ꯂꯩꯌꯦ ꯅꯊꯟꯇ ꯂꯩꯕ꯭ꯔꯣ ꯅꯪꯗꯤ ꯍꯧꯖꯤꯛꯁꯦ
ꯀꯥꯗ ꯏꯊꯟꯗ ꯂꯩꯌꯦ ꯍꯣꯏ
ꯍ ꯅꯣꯡ ꯆꯨꯕ꯭ꯔꯥ ꯑꯗꯨꯗꯗꯤ
ꯑꯩꯈꯣꯏꯗꯗꯤ ꯅꯣꯡꯗꯤ ꯆꯨꯗꯦ
ꯎꯝ ꯎ ꯎꯝ
ꯁꯤꯗꯤ ꯅꯣꯡ ꯆꯨꯕ꯭ꯔꯣ
ꯍꯣꯏ ꯁꯤꯗꯗꯤ ꯆꯨꯏ ꯑꯩ ꯉꯁꯥꯏ ꯄꯣꯔꯤꯈꯥ ꯄꯣꯔꯤꯈꯥ ꯊꯥꯕ ꯆꯠꯄ ꯀꯥꯟꯗꯀꯣ ꯍꯨ ꯅꯣꯡ ꯅꯣꯡꯊꯤ ꯌꯥꯝ ꯀꯟꯅ ꯆꯨꯕ ꯋꯥꯅꯤꯗ
ꯑꯠꯁꯥ
ꯑꯗꯨꯒ ꯑꯩꯅ ꯁꯦꯠꯄ ꯑꯁꯤ ꯂꯣꯏꯅꯃꯛ ꯃꯣꯠꯈ꯭ꯔꯕ
ꯅꯪ ꯑꯠꯁꯥ ꯅꯪꯒꯤ ꯄꯔꯤꯈꯥꯗꯤ ꯀꯔꯝꯃꯥꯏꯅ ꯇꯧꯒꯦ ꯐꯖꯅ ꯊꯥꯔꯕꯣ
ꯍꯣꯏ ꯑꯦꯁ ꯌꯥꯝ ꯅꯨꯡꯉꯥꯏꯌꯦ ꯑꯃꯨꯛ ꯊꯥꯅꯤꯡꯉ
ꯎꯝ ꯑꯃꯨꯛꯀ ꯊꯥꯅꯤꯡꯉꯦ
ꯍꯣꯏ
ꯌꯥꯢ ꯅꯦ
ꯑꯥꯗꯨꯅꯦ ꯅꯩꯗ꯭ꯔꯥ
ꯊꯥꯅꯤꯡꯉꯦ ꯊꯥꯅꯤꯡꯉꯦ ꯇꯧꯔꯒ ꯃꯨꯛꯀ ꯃꯅꯤꯡ ꯍꯥꯟꯕ ꯄꯦꯄꯔ ꯊꯣꯛꯂꯛꯂꯗꯤ ꯌꯥꯔꯣꯢ ꯀꯣ
ꯑꯥ ꯋꯥꯈꯜ ꯋꯥꯒꯅꯨ ꯁꯨ ꯊꯣꯛ ꯊꯣꯡꯂꯂꯣꯏ ꯑꯩꯅ ꯇꯧꯔꯤꯕꯅꯤ ꯑꯩ ꯑꯩ ꯑꯩ ꯈꯪꯉꯦꯕ ꯀꯣ ꯑꯩꯅ ꯇꯧꯔꯤꯕꯗꯨꯀꯣ ꯑꯗꯨꯒꯤ ꯋꯥꯈꯜ ꯋꯥꯒꯅꯨ ꯅꯪꯗꯤ ꯉꯁꯤꯗꯤ ꯀꯔꯤ ꯢꯟꯁꯥꯡ ꯆꯥꯒꯦ
ꯑꯩꯁꯦ ꯉꯔꯥꯡ ꯀꯩꯅꯣ ꯂꯩꯕ ꯉꯥꯍꯩ ꯂꯩꯕ ꯀꯣ ꯑꯗꯨ ꯉꯥꯏꯍꯩ ꯂꯩꯔꯒ ꯂꯦꯝꯕ ꯑꯗꯨ ꯑꯌꯨꯛꯇꯨꯗ ꯑꯗꯨꯝ ꯆꯥꯈꯨꯝ ꯑꯥ ꯊꯥꯡꯡꯒꯠꯂꯒꯗꯨ ꯑꯗꯨꯝ ꯗꯨꯝ ꯆꯥꯔꯦ
ꯅꯪꯗꯤ ꯆꯥꯛ ꯑꯦꯟꯁꯥꯡ ꯊꯣꯡꯕ ꯍꯩꯕ꯭ꯔꯣ
ꯑꯩ ꯗꯤ ꯎꯇꯤ ꯉꯛꯇ ꯊꯣꯡꯕ ꯍꯩꯌꯦ
ꯑꯦ ꯑꯇꯩꯗꯤ ꯊꯣꯡꯕ ꯍꯩꯇ꯭ꯔꯕ
ꯑꯥꯁ ꯎꯇꯤ ꯊꯣꯡꯕ ꯍꯩꯔꯗꯤ ꯈ꯭ꯋꯥꯏꯗ ꯑꯂꯨꯕ ꯀꯩꯅꯣꯗꯨ ꯂꯣꯏꯔꯕꯅꯤꯅꯦ ꯑꯗꯣ
ꯑꯗꯨꯗꯣ ꯎꯠ ꯅꯠꯇꯦ ꯅꯠꯇꯦ ꯑꯩꯅ ꯍꯥꯏꯗꯤ ꯎꯠ ꯇꯤ ꯊꯣꯡꯕꯁꯦ ꯅꯣꯏꯒꯤꯗꯃꯛꯇꯤ ꯌꯥꯝꯅ ꯂꯨꯕ꯭ꯔꯣ
ꯌꯥꯝ ꯅꯨꯡꯉꯥꯏꯔꯣꯏꯗꯧꯔꯤꯗ ꯋꯥꯔꯤꯁꯦ
ꯑꯗꯨꯅꯦ ꯅꯪ ꯎꯇꯤ ꯊꯣꯡꯕꯁꯦ ꯌꯥꯝꯅ ꯂꯨꯏꯌꯦ ꯍꯥꯏꯅ ꯈꯟꯕ꯭ꯔꯣ
ꯑꯥꯁ ꯑꯩꯗꯤ ꯈꯔ ꯂꯨꯕ꯭ꯔꯣ ꯍꯥꯏꯅ ꯈꯟꯗꯤ- ꯈꯟꯂꯦ ꯇꯧꯋꯦꯗꯥꯎꯗꯤ
ꯍꯨꯏꯁꯤꯅꯁꯨ ꯃꯔꯣꯟ ꯑꯃꯀꯣ
ꯍꯦ ꯑꯗꯨꯝ ꯇꯧꯕꯅꯦ
ꯀꯥꯏꯗꯦ ꯀꯥꯏꯗꯦ ꯍꯥꯏꯔꯁꯨ ꯚꯥꯞ ꯇꯥꯔꯣꯏꯅꯥꯀꯣ ꯃꯊꯥ ꯌꯥꯝ ꯁꯥꯏꯌꯦ
ꯂꯥꯎꯒꯦ ꯍꯥꯏꯔꯁꯨ ꯑꯩꯈꯣꯏꯒꯤ ꯊꯕꯛ ꯃꯐꯝꯁꯤꯗꯤ ꯌꯥꯗꯦꯗꯣ
ꯑꯗꯨꯅꯦ ꯋꯥꯔꯁꯨ- ꯋꯥꯅ ꯈꯥꯡꯕ ꯇꯥꯔꯦ ꯅꯀꯣ ꯑꯗꯨ ꯅꯪꯗꯤ ꯍꯨꯏꯅꯅꯤ ꯅꯨꯡꯁꯤꯕ꯭ꯔꯥ ꯍꯧꯗꯣꯡꯅ ꯅꯨꯡꯁꯤꯕ꯭ꯔꯥ
ꯑꯥꯁ ꯑꯗꯨ ꯑꯅꯤꯃꯛ ꯑꯗꯨꯝ ꯅꯨꯡꯁꯤꯌꯦ ꯅꯨꯡꯁꯤꯕꯗꯤ
ꯑꯗꯣ ꯑꯃꯈꯛ ꯈꯜꯂꯣ ꯍꯥꯏꯔꯗꯤ
ꯍꯣꯏ ꯍꯣꯏ ꯑꯗꯨ ꯋꯥꯔꯤ ꯑꯣꯏꯅ ꯂꯤꯕꯤꯒꯦꯅꯦ ꯑꯗꯨ ꯐꯖꯅ ꯇꯥꯎꯅꯦ ꯑꯗꯨ ꯍꯧꯗꯣꯡꯁꯦ ꯃꯄꯨ ꯈꯪꯗꯦꯑꯦꯕ
ꯑꯣꯑꯣ ꯍꯣꯏ ꯍꯣꯏ
ꯀꯩꯅꯣ ꯍꯣꯏ ꯈꯪꯗꯤ- ꯈꯪꯉꯦꯀꯣ ꯆꯥꯔꯝꯗꯥꯏꯗ ꯈꯪꯕ ꯅꯠꯇꯔ ꯂꯥꯞꯅ ꯎꯔꯗꯤ ꯃꯄꯨ ꯈꯪꯗꯦꯕ ꯑꯗꯨꯒꯤ ꯅꯨꯡꯁꯤꯗꯕ ꯍꯨꯏꯗꯤ ꯃꯄꯨ ꯂꯥꯞꯅ ꯎꯔꯁꯨ ꯁꯨ ꯃꯃꯩ ꯍꯥꯏꯔꯒ ꯆꯦꯜꯂꯛꯏꯗꯅꯀꯣ ꯎꯪ
ꯎꯪ ꯑꯩꯗꯤ ꯍꯧꯗꯣꯡꯅ ꯅꯨꯡꯁꯤꯌꯦ
ꯑꯗꯨꯗꯤ ꯑꯗꯨꯝ ꯍꯥꯏꯗ꯭ꯔꯁꯨ ꯈꯪꯗꯤ ꯈꯪꯈ꯭ꯔꯕꯅꯤꯗ ꯑꯩ
ꯑꯦ ꯀꯃꯥꯏꯅꯔꯣ
ꯑꯦ ꯑꯗꯨꯕꯨꯗꯤ ꯌꯥꯝ ꯂꯥꯏꯕ ꯀꯩꯅꯣꯅꯦ
ꯑꯣ ꯅꯨꯄꯤ ꯑꯣꯏꯕꯒꯤꯔꯣ
ꯍꯣꯏ
ꯅꯨꯄꯤ ꯑꯅꯝꯕꯁꯨ ꯍꯨꯏ ꯄꯥꯝꯕ ꯌꯥꯝ ꯂꯩꯗ ꯑꯩꯅ ꯍꯨꯏ ꯄꯥꯝꯗꯕꯁꯦ ꯑꯩꯗꯤ ꯑꯥ ꯐꯨꯠꯇꯗꯤ ꯍꯨꯢꯅ ꯍꯦꯟꯅ ꯀꯤꯌꯦ
ꯑꯠꯁꯥ
ꯍꯨꯏꯅ ꯆꯤꯛꯈꯤꯕꯗꯨ ꯁꯤꯅꯤꯡꯗꯦꯅꯀꯣ
ꯑꯁ ꯅꯪꯁꯨꯕ ꯍꯨꯏꯅ ꯑꯉꯥꯡ ꯑꯣꯏꯔꯤꯉꯩ ꯍꯨꯏꯅ ꯆꯤꯛꯈ꯭ꯔꯦꯕꯖꯥꯠꯅꯤꯗ
ꯍꯣꯏ ꯆꯤꯛꯈ꯭ꯔꯦ ꯑꯩꯉꯣꯟꯗ ꯑꯉꯥꯡ ꯅꯠꯇꯦ ꯑꯉꯥꯡ ꯅꯠ ꯇꯦ ꯀꯨꯢꯗꯔꯤ ꯆꯤꯛꯄ ꯑ ꯍ
ꯎ ꯑꯁꯥ
ꯑꯗꯨꯒꯤ ꯑꯩ ꯍꯨꯏꯁꯦ ꯌꯥꯝꯅ ꯀꯤꯔꯦ
ꯍꯤꯗꯥꯛ ꯍꯤꯗꯥꯛ ꯇꯤ ꯀꯥꯞꯄꯕꯣ
ꯀꯥꯄꯦꯍꯦ ꯑꯖꯦꯍꯦ ꯑꯩ ꯍꯤꯗꯥꯛ ꯀꯥꯞꯇ꯭ꯔꯗꯤ ꯁꯨꯃꯥꯢꯅꯗꯤ ꯂꯩꯔꯝꯃꯣꯏꯍꯦ ꯅꯪꯁꯨ
ꯑꯝ ꯑꯩꯈꯣꯏ ꯑꯩꯈꯣꯏ ꯌꯨꯝ ꯊꯪꯅꯕꯒꯤ ꯍꯨꯏ ꯈꯣꯡꯕꯁꯤ ꯃꯔꯝ ꯂꯩꯕ꯭ꯔꯥ ꯈꯪꯗꯦꯕꯣ
ꯐꯨꯅꯕ ꯁꯣꯏꯗ꯭ꯔꯦ ꯏꯕꯥꯅꯤ ꯅꯣꯛ ꯅꯣꯛꯔꯒ
ꯆꯤꯡꯅꯔꯦꯀꯣ ꯑꯩꯈꯣꯏ ꯊꯪꯅꯕ ꯍꯨꯏꯁꯤ ꯁꯨꯈꯣꯡ ꯈꯣꯡꯗꯝꯅꯦ ꯉꯁꯤꯗꯤ ꯈꯣꯡꯂꯦ
ꯑꯥ ꯆꯤꯡꯅꯕꯤꯒꯅꯨ ꯆꯤꯡꯅꯕꯅꯤ ꯀꯔꯤ ꯆꯤꯡꯅꯕꯤꯒꯅꯨ ꯀꯔꯤꯁꯨ ꯇꯧꯗꯕꯅꯤꯀꯣ ꯑꯩ ꯀꯔꯤꯁꯨ ꯇꯧꯗꯕꯅꯤ
ꯎꯝ
ꯑꯗꯨꯝ ꯑꯩꯅꯗꯤ ꯍꯨꯏ ꯄꯥꯝꯗꯦ ꯍꯥꯏꯕꯁꯦ ꯃꯣꯏꯗꯤ ꯌꯥꯝ ꯃꯣꯠꯂꯦꯅ ꯍꯣꯏ ꯍꯧꯗꯣꯡꯁꯦ ꯃꯣꯠꯄꯗꯤ ꯃꯣꯠꯂꯦ ꯑꯗꯨ ꯑꯣꯏꯔꯁꯨ ꯑꯥ ꯌꯦꯡꯉꯗꯤ ꯍꯨꯏꯗꯗꯤ ꯍꯧꯗꯣꯡꯅ ꯍꯦꯟꯅ ꯎꯝ ꯁꯦꯡꯉꯦꯅ
ꯑꯁ ꯑꯗꯨꯗꯤ ꯑꯩ ꯌꯥꯅꯤꯡꯗꯦ ꯑꯃꯨꯛꯀ ꯑꯩꯅ ꯍꯥꯏꯒꯦ ꯀꯣ ꯎꯝ ꯑꯥ ꯍꯧꯗꯣꯡꯗꯤ ꯃꯤꯒꯤ ꯐꯃꯨꯡ ꯃꯊꯛꯇ ꯌꯨꯡ ꯍꯥꯡꯕꯒꯨꯝꯕ ꯐꯥꯏꯗꯔꯝꯕꯒꯨꯝꯕ ꯀꯅꯥꯅ ꯁꯦꯡꯉꯦ ꯑꯗꯨꯗꯤ ꯍꯍ ꯎꯝ
ꯑꯗꯨꯁꯨ ꯆꯨꯝꯃꯦ ꯑꯗꯨꯁꯨ ꯆꯨꯝꯃꯦ
ꯎꯝ
ꯑꯗꯨ ꯅꯪꯁꯨ ꯍꯨꯏ ꯌꯣꯛꯂꯒ ꯍꯨꯏꯗꯨ ꯃꯤꯗ ꯆꯤꯛꯄꯤꯔꯗꯤ ꯅꯪ ꯊꯜꯂꯔꯣꯏꯗ꯭ꯔꯣ
ꯑꯁ ꯑꯩ ꯑꯗꯨ ꯍꯨꯏꯗꯤ ꯆꯤꯛꯂꯣꯏꯅꯤꯡꯉꯥꯏ ꯍꯥꯏꯅ ꯇ꯭ꯔꯦꯟ ꯇꯧꯕ ꯇꯥꯝ ꯑꯥ ꯀꯩꯅꯣ ꯇꯥꯛꯄ ꯇꯥꯝꯅꯤꯅꯦ ꯑꯥ
ꯑꯁ ꯅꯪꯁꯤꯁꯨꯀꯣꯑꯣ ꯍꯣꯏ ꯇꯥꯛꯄꯗꯤ ꯇꯥꯛꯄ ꯌꯥꯏꯌꯦ ꯑꯗꯨꯅꯤꯗ ꯑꯅꯤꯃꯛꯁꯦ ꯑꯅꯤꯃꯛꯁꯦ ꯅꯨꯡꯁꯤꯕꯁꯨ ꯆꯞ ꯆꯞ ꯆꯥꯏꯌꯦ ꯅꯨꯡꯁꯤꯗꯕꯁꯨ ꯆꯞ ꯆꯥꯏ ꯐꯥꯕꯁꯨ ꯂꯩꯌꯦ ꯐꯠꯇꯕꯁꯨ ꯂꯩꯌꯦ ꯑꯅꯤꯃꯛ ꯃꯤ ꯂꯩꯌꯦꯅꯀꯣ ꯃꯤꯁꯨ ꯂꯣꯏꯅꯃꯛꯇ ꯐꯒꯅꯤ ꯈꯣꯠꯀꯅꯤ ꯍꯥꯏꯕ ꯂꯩꯇꯦꯅ ꯀꯣ ꯑꯗꯨꯅꯦꯗ
ꯇꯨꯔꯗꯨꯨꯗꯦ
ꯑꯩꯁꯨ ꯐꯥꯕꯁꯨ ꯂꯩꯌꯦ ꯐꯠꯇꯕꯁꯨ ꯂꯩꯌꯦꯅ
ꯑꯣ ꯑꯗꯨ ꯑꯗꯨ ꯃꯤꯗꯤ ꯑꯗꯨꯝ ꯂꯣꯏꯅ ꯑꯗꯨꯝ ꯐꯕꯗꯤ ꯌꯥꯕꯅꯤꯗ ꯌꯥꯕꯕꯨꯗꯤ
ꯑꯥ ꯑꯩꯗꯤ ꯌꯥꯗ꯭ꯔꯦ ꯅꯪꯁꯨ ꯐꯠꯇꯕꯗꯤ ꯂꯩꯔꯝꯅꯤꯗ
ꯂꯩ ꯈꯪꯗꯅꯦ ꯑꯩꯁꯦ ꯐꯠꯇꯕ ꯀꯌꯥ ꯎꯒꯗ
ꯅꯨꯄꯤ ꯀꯌꯥ ꯀꯣꯏꯒꯦ ꯅꯪ
ꯑꯦ ꯑꯗꯨꯗꯤ ꯀꯣꯏꯗ꯭ꯔꯤꯀꯣ ꯑꯗꯨꯗꯤ ꯁꯦꯡꯅ ꯍꯥꯏꯔꯒꯦ
ꯄꯨꯟꯁꯤꯗ ꯅꯨꯄꯤ ꯀꯣꯏꯗ꯭ꯔꯤꯌꯦ
ꯍꯣꯏ ꯑꯗꯨ ꯋꯥꯔꯤ ꯑꯣꯏꯅ ꯂꯤꯕꯤꯌꯣ
ꯍꯥꯡꯅꯤꯡꯉꯦ ꯑꯩꯗꯤ ꯁꯤꯒꯨꯝꯕꯁꯦ ꯑꯍ ꯂꯤꯕꯤꯔꯣꯏ ꯁꯤ ꯍꯥꯡ
ꯂꯤꯕꯤꯒꯦ
ꯑ ꯋꯥꯔꯤ ꯑꯣꯏꯅ ꯂꯤꯕꯤꯒꯅꯤꯗ ꯑꯁꯦꯡꯕꯗꯣ ꯍꯥꯏꯌꯣ ꯄꯨꯟꯁꯤꯗ ꯅꯨꯄꯤ ꯀꯌꯥ ꯀꯣꯏꯔꯒꯦ
ꯑꯗꯨꯅꯦꯕ ꯀꯣꯏꯗ꯭ꯔꯤꯕ ꯍꯥꯏꯒꯦ ꯍꯥꯏꯒꯦ ꯇꯧꯔꯒ ꯆꯍꯤ ꯃꯔꯤꯒꯨꯝꯕ ꯈꯪꯅꯔꯒꯦ ꯍꯥꯏꯒꯦ ꯍꯥꯏꯒꯦ ꯇꯧꯔꯒ
ꯑꯣ ꯑꯩ ꯚꯥꯞ ꯇꯥꯔꯦ ꯑꯩ ꯚꯥꯞ ꯇꯔꯦ ꯅꯪꯁꯦ ꯄꯥꯝꯕꯗꯤ ꯂꯩꯔꯤꯕ꯭ꯔꯣ ꯍꯧꯖꯤꯛꯀꯥꯟꯁꯦ
ꯑꯦ ꯍꯧꯖꯤꯛꯇꯤ ꯂꯩꯇ꯭ꯔꯦ ꯑꯗꯨ ꯍꯥꯟꯅ
ꯑꯦ ꯑꯗꯨꯗꯤ ꯅꯪꯅ ꯍꯥꯏꯒꯦ ꯍꯥꯏꯅ ꯈꯟꯕꯁꯤꯅꯗꯤ ꯇꯅꯨꯡꯉꯥꯏ
ꯍꯥꯏ ꯑꯩ ꯀꯩꯅꯣꯅꯤꯗ ꯑꯥ ꯑꯩꯗꯤ ꯍꯥꯏ ꯁ꯭ꯀꯨꯜ ꯀꯩꯅꯣ ꯀꯥꯔꯤꯉꯩꯗꯀꯣ
ꯑꯣ ꯑꯉꯥꯡ ꯑꯣꯏꯔꯤꯀꯥꯟꯗ
ꯎꯝ ꯑꯉꯥꯡ ꯍꯧꯖꯤꯛ ꯁꯤꯅꯦ ꯃꯥꯁꯨ ꯑꯩꯒꯤ ꯂꯩꯐꯝꯗ ꯂꯩꯌꯦ ꯂꯩꯕꯕꯨꯗꯤ
ꯑꯁ ꯅꯔꯦꯅ ꯑꯗꯨꯗꯤ ꯅꯨꯡꯗꯤ ꯎꯔꯝꯅꯤꯅꯦ
ꯑꯁ ꯆꯍꯤ ꯀꯨꯟ ꯍꯦꯟꯈ꯭ꯔꯦ ꯈꯨꯝꯅꯗꯕ
ꯑꯗꯨꯃꯛꯇꯤ ꯅꯪꯁꯨꯨꯝ ꯃꯆꯤꯟ ꯊꯤꯃꯜꯂꯦꯗ
ꯑꯗꯨ ꯑꯗꯨꯗꯒꯤ ꯅꯪ ꯀꯅꯥꯁꯨ ꯄꯥꯝꯗ꯭ꯔꯦ
ꯍꯣꯏ ꯍꯣꯏ ꯍꯥꯏꯔꯒꯦ ꯄꯥꯝ ꯄꯥꯝ ꯕ ꯑꯃ ꯍꯣꯏ ꯑꯃꯗ ꯂꯩꯗꯤ ꯂꯩꯌꯦ ꯑꯗꯨꯁꯨ ꯑꯗꯨꯝ ꯍꯥꯏꯗꯕꯤꯗ ꯇꯣꯛꯈ꯭ꯔꯦ
ꯀꯩꯒꯤꯅꯣ ꯑꯗꯨꯗꯤ ꯑꯩ ꯃꯇꯦꯡ ꯄꯥꯡꯕꯤꯌꯣꯔꯥ
ꯎꯝ ꯌꯥꯅꯤ ꯌꯥꯅꯤ
ꯑꯩ ꯄꯥꯡꯕꯤꯒꯦ
ꯌꯥꯔꯦ ꯌꯥꯔꯦ
ꯑꯩꯁꯦ ꯌꯥꯝ ꯐꯕꯗꯤ ꯐꯕ ꯃꯤꯅꯦ ꯍꯥꯏꯗꯤ ꯁꯤꯒꯨꯝꯕꯁꯤꯗ ꯌꯥꯝꯅ ꯍꯩꯌꯦ ꯍꯥꯏꯕꯅꯤꯗ
ꯎꯝ ꯍꯣꯏ ꯍꯣꯏ ꯀꯩꯅꯣ ꯍꯧꯗꯣꯡ ꯅꯨꯡꯁꯤꯕ ꯈꯣꯏꯗꯤ ꯍꯩꯗꯤ ꯍꯩꯔꯝꯗꯧ ꯃꯥꯜꯂꯦ
ꯇꯥꯕ꯭ꯔꯣ ꯇꯥꯕꯔꯣ